ꯇꯥꯏꯌꯦ ꯇꯥꯏꯌꯦ
ꯅ ꯅꯨꯡꯉꯥꯏꯇꯕꯨꯝ ꯇꯧꯋꯦ
ꯑ ꯇ ꯌꯥꯔꯦ ꯌꯥꯔꯗꯁꯃ ꯑꯗꯨ ꯌꯥꯝ ꯅꯨꯡꯉꯥꯏꯇꯕꯅꯦ ꯇꯥꯗꯕ꯭ꯔꯥꯅ ꯑꯉꯥꯡꯕꯗꯣ
ꯌꯥꯏꯌꯦ ꯌꯥꯔꯦ ꯌꯥꯔꯦ ꯇꯥꯔꯦ
ꯑꯦ
ꯅꯨꯡꯁꯥꯏ ꯌꯥꯝ ꯅꯨꯡꯉꯥꯏ ꯏꯐꯥꯎꯁꯦ ꯌꯥꯔꯦ
ꯌꯥ ꯑꯩꯒꯤꯅꯦꯕꯛꯇꯤ ꯑꯗꯨꯝ ꯌꯥꯕꯒꯨꯝ ꯇꯧꯋꯦ ꯑꯩꯅ ꯈꯟꯕꯗ ꯅꯪꯒꯤꯔ ꯈꯟꯕ
ꯍꯪꯗꯦ ꯑꯩ ꯐꯣꯟꯗꯅ ꯀꯩꯅꯣ ꯐꯣꯟ ꯅꯦꯠꯋꯥꯛꯐꯧ ꯌꯥꯁꯜꯂꯛꯇ꯭ꯔꯕ ꯀꯩꯅꯣꯝꯇ ꯐꯣꯟꯁꯦ
ꯅꯪꯒꯤ ꯅꯔꯥ ꯑꯩꯒꯤ ꯅꯦꯕꯒꯥ ꯑꯃꯗꯤ ꯑꯣꯏꯔꯝꯈ꯭ꯔꯅꯦ
ꯅꯣꯏ ꯏꯁꯨ ꯅꯨꯃꯤ ꯇꯅꯤ ꯅ ꯃꯥꯅ ꯃꯥꯇꯤ ꯇꯥꯏꯦ
ꯎꯝ ꯃꯍꯥꯛ ꯅꯨꯡꯉꯥꯏꯇꯕꯅꯦ ꯑꯗꯨꯗꯣ ꯐꯥꯏꯚ ꯖꯤꯒꯨꯝꯕꯗꯤ ꯑꯗꯨꯝ ꯅꯨꯡꯉꯥꯏꯌꯦꯕ ꯑꯗꯣ ꯐꯣꯔ ꯖꯤꯅꯤꯅꯀꯣ ꯎꯄꯥꯏ ꯂꯩꯇꯦ ꯐꯣꯟꯁꯦ ꯑꯣꯄꯔꯦꯠ ꯇꯧꯕ ꯉꯝꯗꯕꯅꯤꯅ ꯑꯗꯣ ꯀꯩꯅꯣꯗꯣ ꯈꯪꯕ꯭ꯔꯥ ꯌꯦꯡ ꯅꯨꯄꯤꯗꯣ ꯊꯥꯔꯠꯇ ꯀꯩꯅꯣ ꯇꯧꯒꯅꯤ ꯍꯥꯏꯌꯦ ꯔꯤꯂꯤꯁ ꯌꯦꯡꯅꯤꯡꯕꯅ ꯂꯣꯏꯔꯦ
ꯀꯌꯥ ꯀꯌꯥ ꯆꯪꯒꯦ ꯌꯦꯡꯕ
ꯍꯥꯥ
ꯀꯌꯥ ꯀꯌꯥꯅꯣꯕ ꯃꯣꯏꯒꯤ ꯄꯤꯕꯗꯣ
ꯋꯥꯟ ꯋꯥꯟ ꯀꯌꯥꯔ ꯋꯥꯟ ꯇ꯭ꯋꯦꯟꯇꯤꯔ ꯋꯥꯟ ꯁꯚꯦꯟꯇꯤꯔ ꯑꯃꯃ ꯇꯧꯕꯅꯤꯅ ꯀꯩꯅꯣ ꯑꯗꯨꯗꯤ
ꯅꯪ ꯅꯍꯥꯟ ꯑꯗꯨꯝ ꯍꯥꯏꯥꯏꯅ ꯑꯗ ꯑ ꯅꯍꯥꯟ ꯌꯦꯡꯒꯦꯅ ꯆꯪꯉꯒꯅꯦ ꯄꯩꯁꯥꯗꯤ ꯊꯥꯈ꯭ꯔꯒ ꯌꯦꯡ ꯌꯥꯗ꯭ꯔꯤꯕ
ꯑ ꯍꯧꯧꯔꯦꯃꯨꯅꯤ ꯋꯥꯒ
ꯄꯩꯁꯥ ꯀꯛꯈ꯭ꯔꯦ ꯍꯥꯏꯕ꯭ꯔꯣ ꯅꯪꯒꯤꯗꯣ
ꯑꯪ ꯄꯩꯁꯥ ꯀꯛꯒ ꯌꯦꯡꯕ ꯌꯥꯗ꯭ꯦꯔꯤꯕ ꯀꯨꯏꯔꯦꯗ ꯅꯍꯥꯃꯨꯛ ꯃꯃꯥꯡꯗꯅꯦ
ꯀꯔꯤꯕ꯭ꯔꯣ
ꯍꯥ
ꯀꯔꯝꯕ ꯐꯤꯂꯝꯂꯝꯣꯕ
ꯃꯃꯤꯒꯤ ꯂꯥꯏꯔꯦꯝꯕꯤꯗꯣ
ꯑꯩꯁ ꯍꯧꯖꯤꯛꯇꯤ ꯌꯥꯔꯝꯅꯤ ꯅꯪꯒꯤꯗꯣ ꯑꯗꯨꯗꯤ ꯄ꯭ꯔꯤꯄꯦꯗ ꯆꯠꯄ꯭ꯔꯥ ꯌꯦꯡꯉꯣꯗꯅ ꯆꯪ꯭ꯔ ꯀ ꯌꯦꯡꯕ ꯌꯥꯕ꯭ꯔꯥ
ꯀꯏꯔꯕꯋꯥꯂꯤꯅꯦꯗꯥ
ꯅꯪ ꯅꯍꯥꯟ ꯊꯣꯛꯇ꯭ꯔꯤꯉꯩꯗ ꯔꯤꯂꯤꯁ ꯇꯧꯗ꯭ꯔꯤꯉꯩꯗ ꯀꯩꯅꯣ ꯂꯩꯕ ꯑꯣꯏꯔꯕꯝꯅꯤꯅ ꯀꯌꯥ ꯀꯌꯥ ꯆꯪꯕ꯭ꯔꯣ
ꯇꯥ ꯃꯒꯣ ꯆꯥꯃ ꯅꯠꯇꯦ ꯀꯌꯥꯅꯣ ꯑꯃꯨꯛ ꯀꯛꯈꯤꯕꯅꯦ ꯑꯗꯨꯒ ꯌꯦ ꯌꯥꯂꯅ ꯅ ꯄꯣꯈꯔꯦ
ꯀꯔꯤꯅꯣ ꯁꯤꯗ ꯅꯏ ꯁꯤ ꯃꯃꯜ ꯅꯥꯟ ꯀꯛꯄꯗꯨꯅꯤ ꯍꯥꯏꯅ
ꯍꯧꯖꯤꯛꯕꯨꯗꯤ ꯑꯔꯃꯅꯤ
ꯃꯥꯒꯤꯗꯤ ꯃꯥꯒꯤꯥꯗ ꯑꯗꯨꯗꯣꯔꯤ ꯁꯨꯃꯗꯅ ꯊꯒꯤ ꯌꯦ
ꯈꯪꯗꯦ ꯑꯗꯨꯒꯤ ꯑꯣꯏꯕꯖꯥꯠꯂꯥ
ꯅꯍꯥꯟ ꯔꯤꯂꯤꯁ ꯇꯧꯗꯕꯒꯤ ꯑꯣꯏꯔꯝꯒꯅꯤꯌꯦ ꯍꯧꯖꯤꯛꯃꯨꯛ ꯆꯦꯛ ꯇꯧꯔ ꯆꯪꯉꯣ ꯌꯥꯔꯝꯃꯁꯨ ꯀꯅꯥ ꯈꯪ ꯒ ꯂꯩꯔꯔꯗꯤ
ꯄꯩꯁꯥ ꯄꯥꯝꯃꯨꯗꯅ ꯑꯗꯩꯗꯤ ꯑꯗꯨꯝ ꯄꯣꯛꯈ꯭ꯔꯦ
ꯑꯩꯅꯤ ꯅꯨꯏ
ꯌꯥꯗꯕꯗꯨꯗꯥ ꯑꯩꯅꯥ ꯇꯟꯗꯅ ꯇꯥꯕ꯭ꯔꯣ
ꯎ ꯍꯣꯏ ꯑꯉꯥꯡꯗꯣ ꯈꯔ ꯆꯥꯎꯔꯕꯔꯕꯅꯤꯅ ꯅꯅꯦꯈꯣꯏꯁꯨ ꯈꯔꯥ ꯅꯨꯉꯥꯏꯔꯝꯅꯤꯀꯣ ꯍꯣꯏ ꯐꯣꯔꯕꯥ ꯍꯩꯕꯅꯤꯅ
ꯐꯝꯕ ꯍꯩꯔꯦꯗꯥ
ꯅꯪ ꯄꯦꯄꯔ ꯀꯌꯥ ꯂꯣꯏꯈꯔꯒꯦ
ꯍꯧꯔꯦ ꯑꯃꯨꯛ ꯅꯦꯠꯂ ꯀꯩꯅꯣ ꯈꯪꯗꯦ ꯍꯥꯏꯕ ꯁꯦ
ꯎ
ꯄꯠ ꯄꯠ ꯇꯥꯇꯔꯣ
ꯑꯩꯗꯤ ꯑꯗꯨꯗꯤ ꯇꯠꯇꯦ
ꯑꯩꯉꯣꯟꯗꯥ ꯇꯠꯂꯦ ꯄꯠ ꯄꯠ ꯇꯠꯂꯦ ꯅꯦꯋꯥꯛ ꯅꯨꯃꯤꯠ ꯇꯥꯔꯗꯤ ꯅꯦꯋꯥꯛ ꯅꯨꯡꯉꯥꯏꯇꯕ ꯃꯥꯜꯂꯦ ꯅꯣꯏ ꯂꯩꯀꯥꯏꯗꯨꯁꯨ
ꯅꯨꯡꯉꯥꯏꯕꯥ ꯃꯥꯟꯅꯕ ꯑꯗꯨꯝ ꯉꯥꯡꯉꯥ ꯂꯩꯌꯣ
ꯄꯠ ꯄꯠ ꯑꯗꯨꯝ ꯇꯠꯄ ꯑꯗꯨꯒꯤ ꯑꯩꯒꯤꯔ ꯅꯪꯒꯤꯔ ꯂꯧꯁꯟꯕꯝ ꯈꯟꯐꯝ ꯈꯪꯗ꯭ꯔꯦ ꯍꯥꯏꯕ
ꯑꯩꯒꯤ ꯑꯣꯏꯔꯝꯅꯤ ꯅꯠꯇ꯭ꯔꯒ ꯀ꯭ꯂꯥꯁ ꯀꯌꯥꯝ ꯂꯣꯏꯈꯔ꯭ꯦꯕꯥ ꯅꯪ ꯆꯦꯛ ꯇꯧꯕꯗꯣ
ꯑꯅꯤ ꯑꯍꯨꯝ ꯑꯅꯤ ꯑꯅꯤ ꯋꯥꯠꯂꯤ
ꯑꯅꯤ ꯍꯧꯗꯔ꯭ꯤꯍꯦ
ꯌꯥꯏꯗ ꯋꯥꯠꯂꯤ ꯀꯩꯅꯣ ꯋꯥꯠꯂꯤ ꯋꯥꯠꯂꯤ ꯋꯥꯠꯂꯤ ꯂꯩꯔꯒ
ꯑꯁ ꯑꯩ ꯌꯥꯝ ꯇꯜꯂꯒ ꯂꯩꯈ꯭ꯔꯦ ꯑꯁ ꯀꯃꯥꯏꯅ ꯇꯧꯁꯤ ꯑꯩꯗꯣ ꯉꯔꯥꯡꯁꯨ ꯆꯠꯂꯦꯗꯅ ꯑꯗꯨ ꯂꯥꯏꯔꯤꯛ ꯀꯨꯝꯕ ꯁꯨꯝ ꯂꯧꯔꯛꯇꯕ ꯋꯥꯅꯤ ꯑꯩꯗꯣ
ꯍ
ꯑꯉꯥꯡꯈꯣꯏꯒꯤ ꯂꯧꯔꯒ ꯇꯧꯈ꯭ꯔꯒꯦ ꯅꯠꯇ꯭ꯔꯗꯤ ꯌꯥꯔꯔꯣꯏ ꯂꯥꯛꯅꯤꯡꯉꯥꯏ ꯀꯥꯂꯦꯟꯗ
ꯑꯩꯒꯤꯗꯤ ꯐꯤꯟꯗ ꯕ꯭ꯂꯦꯡ ꯀꯔꯤ ꯀꯔꯥꯗꯣ ꯑꯩꯅ ꯑꯗꯨꯝ ꯅꯣꯠꯕꯨꯛꯇꯨꯗ ꯑꯗꯨꯝ ꯁꯤꯟꯕꯅꯤꯅ ꯑꯩꯒꯤꯗꯤ ꯑꯗꯨ ꯅꯣꯠ ꯇꯨ ꯌꯥꯗꯤ ꯂꯣꯏ ꯌꯔꯤ
ꯑꯣꯝ ꯑꯩꯗꯤ ꯄꯨꯔꯥ ꯃꯤꯛꯁꯞꯅꯦ
ꯑꯩꯗꯤ ꯑꯃꯈꯛ ꯑꯩꯅ ꯄꯥꯏꯕꯗ ꯑꯗꯨ ꯄꯥꯏꯔꯗꯤ ꯌꯥꯏꯑꯕ
ꯌꯥꯏ ꯌꯥꯏ
ꯍꯦ ꯑꯣꯖꯤ ꯆꯥꯛ ꯑꯣꯛꯇꯕ꯭ꯔꯥ ꯁꯤꯕ꯭ꯔꯣ ꯍꯂꯥ ꯆꯞ ꯃꯥꯟꯅꯩꯅ ꯑꯗꯨ ꯂꯩꯗ ꯁꯤꯂ
ꯑꯣꯖꯤꯔꯣꯇꯤꯟ ꯀꯌꯥꯁꯨꯨꯔꯒꯌꯥ
ꯆꯍꯤ ꯍꯟꯗꯛ ꯃꯔꯤ ꯁꯨꯗꯣꯔꯃꯅꯤ
ꯑꯦ ꯍꯣꯣꯔ ꯅꯌꯥ
ꯍꯅꯨꯨꯔꯦ ꯍꯅꯨꯔꯨꯔꯦ
ꯍꯥꯝ ꯃ ꯆ ꯃꯣꯏ ꯇꯔꯥꯒ ꯅꯠꯇ꯭ꯔꯣ ꯃꯣꯏꯒꯤ ꯂꯥꯁ ꯃꯥꯟꯗꯣ
ꯎꯝ
ꯑꯁꯌꯦ
ꯃꯥꯗꯤ ꯄꯨꯟꯁꯤ ꯇꯦꯟꯗꯧ ꯃꯥꯜꯂꯦ ꯀꯩꯅꯣ ꯇꯧꯋ ꯂꯥꯏꯅꯥ ꯂꯩꯕꯗꯤ
ꯑꯣ ꯀꯔꯤ꯭ꯔꯣꯃ
ꯈꯪꯗꯦ ꯑꯃꯨꯛꯃꯨꯛ ꯆꯤꯡꯕ ꯍꯧꯕ ꯃꯥꯏ ꯂꯥꯏꯅꯥꯅꯦ
ꯀꯔꯤꯔꯥ ꯃꯤ ꯑꯁꯨ ꯂꯩꯌꯦꯗꯅ ꯆꯤꯡꯕꯗꯣ ꯀꯔꯤ ꯍꯥꯏꯕ꯭ꯔꯥ ꯑꯗꯨ ꯂꯕ ꯌꯥꯂ
ꯍꯥꯟꯅꯦ ꯅꯍꯥꯟꯅ ꯑꯗꯨ ꯑꯩꯈꯣꯏ ꯏꯅꯥꯎꯄꯥꯅꯁꯨ ꯍꯨꯏ ꯑꯃ ꯄꯣꯔꯛꯑꯦ ꯌꯥꯝ ꯆꯥꯎ ꯐꯖꯩꯕꯗꯣ ꯀꯦꯃꯣ ꯀꯥꯞꯄꯦ ꯍꯥꯏꯌꯦꯦ
ꯑꯁ ꯀꯦꯟꯁꯔꯅ ꯑꯅꯥꯕ ꯑꯣꯏꯔꯝꯅꯤꯌꯦ
ꯃꯇꯨ ꯀꯦꯝꯗ ꯀꯦꯝꯗ ꯅꯍꯥꯟ ꯑꯩ ꯃꯥꯅ ꯊꯤꯜꯂꯛꯄꯗꯣ ꯄꯥꯀꯤꯡꯐꯧ ꯊꯤꯜꯂꯛꯄ ꯗ ꯃꯥꯅ ꯍꯨꯏ ꯄꯣꯔꯛꯑꯦꯕ ꯆꯥꯔꯣ ꯀꯌꯥꯝ ꯐꯖꯩꯌꯦ ꯑꯗꯨ ꯀ ꯑꯃꯣꯛ ꯀꯥꯞꯄꯦ
ꯁꯤ ꯅ ꯍꯣꯏ ꯑꯁꯣꯏꯉ ꯃꯣꯏꯁꯨ ꯁꯤꯅꯤꯉꯥꯏ ꯃꯣꯏꯀꯣ
ꯎ
ꯁꯤ ꯐꯔꯤ ꯍꯥꯏꯁ
ꯈꯪꯗꯦ ꯈꯪꯗꯦ ꯌꯥꯝ ꯅꯨꯡꯁꯤ
ꯅ ꯂꯥꯏ ꯈꯨꯨꯜꯕꯗꯤ ꯑꯆꯕ ꯑꯃ ꯂꯩꯌꯦꯕ ꯑꯗꯨꯁꯨ ꯍꯜꯂꯨꯔꯒ ꯃꯊꯪ
ꯑꯗꯣ ꯑꯩꯅ ꯈꯪꯉꯨꯗꯗꯤ ꯁꯤ ꯑꯣꯖꯤꯁꯦ ꯆꯍꯤ ꯃꯔꯤ ꯑꯩꯅ ꯌꯧꯂꯛꯄꯗꯅꯦ ꯃꯥꯅ ꯑꯩꯨꯟꯆ ꯁꯥꯡ ꯁꯥꯡ
ꯍꯨꯏ ꯍꯨꯏ ꯉꯂꯣ ꯀꯔꯥ
ꯀꯩꯒꯤꯅꯣ ꯍꯥꯏꯗ ꯑꯇꯩꯗꯤ ꯑꯗꯨꯝ ꯈꯅꯤ ꯍꯨꯏꯗꯤ ꯈꯔ ꯂꯥꯎꯋꯤꯗꯅ ꯑꯍꯤꯡ ꯑꯃ ꯄꯛ ꯆꯥꯛ ꯆꯁꯤꯅ ꯑꯃꯨꯛ ꯆꯥꯗꯦꯕ ꯑꯄꯣ ꯑꯁꯥ ꯀꯩꯀꯥ ꯆꯥꯕꯗꯣ ꯆꯥꯗꯦꯕ
ꯑ ꯃꯤꯁꯨ ꯄꯪꯆꯥ ꯆꯥ ꯁꯥꯖꯦꯜ ꯇꯧꯔꯗꯤ ꯄꯨꯟꯁꯤ ꯁꯥꯡꯕꯁꯨ
ꯅꯃꯒꯦ ꯑꯩꯕꯨꯣ ꯂꯪꯒꯔ ꯍꯦꯟꯕ ꯑꯥꯏꯩꯅꯂ ꯃꯥꯔ ꯃꯥ ꯍꯧꯖꯤꯗ ꯑꯉꯥꯡ ꯑꯣꯏꯔꯤꯉꯩꯗ ꯐꯨꯝꯍꯟꯕꯩꯅ ꯈꯪꯗꯦꯅ ꯃꯩꯅ ꯑꯅꯤꯔꯀ ꯆꯤꯡꯉꯦ ꯑꯃ
ꯃꯤ꯭ꯔꯣ
ꯍꯣꯏ ꯃꯩꯌꯥꯗꯣ ꯌꯥꯝ ꯐꯠꯇꯦꯕ ꯉꯥꯡꯕꯉꯅ ꯗ ꯄꯪꯆꯤꯛꯇ ꯆꯤꯛꯄꯒꯤ ꯊꯧꯔꯤꯗꯨꯗ ꯆꯠꯂ ꯆꯠꯂꯒ ꯑꯗꯨꯝ ꯆꯤꯛ ꯆꯤꯛ ꯁꯥꯟꯅꯔ ꯆꯤꯡꯕ ꯑꯍꯨꯝꯂꯛꯂꯥ ꯃꯔꯤꯔꯛꯂꯥ
ꯌꯥꯔꯗꯣ
ꯑꯥꯎ ꯑꯗꯨꯁꯨ ꯑꯗꯨꯁꯨ ꯇꯤꯚꯤꯒꯤꯗꯨꯅꯦꯕ ꯇꯤꯚꯤꯒ ꯑꯁꯤꯦ ꯀꯩꯅꯣꯒꯤ ꯏꯁꯇꯦꯁꯟ ꯀꯣꯔꯠ ꯇꯥꯏꯅꯕꯩꯗꯨꯗ
ꯅꯠꯇ꯭ꯔꯒ ꯑꯗꯨꯗꯒꯤ ꯆꯤꯡꯕꯗꯒꯤ ꯂꯥꯏꯅꯥ ꯑꯍꯨꯝ ꯆꯤꯡꯅꯅꯅ
ꯈꯔ ꯆꯥꯎꯔꯛꯄꯩꯗꯨꯗꯅꯤꯅꯦꯍꯦ ꯂꯝ ꯌꯥꯝ ꯍ ꯂ ꯀꯥꯔꯀꯠꯀꯁꯦ ꯀꯥ ꯑꯃꯅ ꯆꯥ ꯑꯃ ꯊꯥꯕ ꯀꯥꯠꯄꯤꯗ ꯃꯥꯅ ꯂꯣꯏ ꯁꯒꯥꯏꯔꯝꯅꯤ ꯀꯩꯅ
ꯎꯝ
ꯑꯗꯩꯗꯤ ꯃꯣꯝꯄꯥꯛ ꯐꯥꯖꯤꯜꯂꯒ ꯊꯝꯃꯝꯕ ꯑꯗꯨꯁꯦ ꯑꯩꯈꯣꯏ ꯏꯅꯥꯎꯄꯥꯒꯤ ꯃꯣꯝꯄꯥꯛꯇ ꯂꯣꯏ ꯁꯦꯒꯥꯏꯕꯅꯦ ꯦꯛꯀꯩꯅꯣꯝꯃꯦ ꯗ꯭ꯔꯦꯁꯇ ꯄꯟꯈꯥꯏ
ꯁꯥꯊꯤꯕꯗ ꯂꯣꯏꯔ ꯉꯥꯡꯉꯤꯅꯦꯗ ꯑꯗꯨꯗꯩꯗꯤ ꯐꯨ ꯐꯨꯍꯟꯕꯒꯤꯔ ꯈꯪꯗꯦ
ꯂꯦꯝꯍꯦꯜꯂ ꯑꯗꯨ ꯒ꯭ꯌꯥꯟꯗꯤ ꯇꯥꯏ ꯐꯨꯕꯗꯨꯅ ꯂꯝꯍꯦꯟꯈꯤꯗ꯭ꯔꯥ ꯇꯥꯕ꯭ꯔꯣ
ꯀꯥꯏ ꯇ ꯇꯥꯔꯌꯦ ꯇꯥꯎꯖꯔꯤꯌꯦ
ꯑꯩꯒꯤ ꯅꯦꯠꯋꯥꯛꯁꯤꯗꯤ ꯃꯩ ꯇꯥꯔꯦ
ꯍꯧꯗꯣꯛ ꯀꯌꯥ ꯂꯩ꯭ꯔꯣ
ꯑꯣꯖꯤ ꯌꯥ ꯂ ꯀ ꯆꯥꯔꯦ ꯂ ꯀꯟ ꯇ꯭ꯔꯅꯣ ꯑꯃ ꯄꯨꯅꯦ ꯂꯥ ꯂꯅ
ꯇꯕ꯭ꯔ
ꯝ
ꯏꯁꯩ ꯉꯁ ꯌꯥꯥꯗ꯭ꯔꯣ
ꯇꯥꯕ
ꯑꯆꯦ
ꯌꯥꯗ꯭ꯔꯣ
ꯁꯤ ꯀꯣꯠꯊꯣꯛꯅꯕ ꯀꯩꯅꯣꯝꯃꯝ ꯄꯥꯝꯃꯤ ꯑꯁ ꯌꯣꯡꯆꯥꯡ ꯃꯔꯕꯨ ꯆꯤꯡꯒꯦ ꯇꯧꯅꯤ ꯀꯥꯎꯔꯦ
ꯇꯥꯕ꯭ꯔꯣ
ꯇꯥꯏ ꯇꯔ
ꯍꯌꯦꯡꯗꯤ ꯌꯣꯡꯆꯥꯛ ꯃꯔꯨ ꯇꯧꯈꯥꯏꯔꯒꯦ ꯁꯤꯔ
ꯏꯔꯣꯟꯒ ꯌ ꯆꯥꯛ ꯆꯥꯅꯤꯡꯉꯦ ꯀꯨꯏꯍ ꯆꯥꯗꯕ ꯑꯗꯨꯒꯤ ꯃꯔꯨ ꯂꯧꯔꯛꯄ ꯇꯤꯡꯉꯝꯒꯦ ꯇꯧꯕ ꯂꯌꯥꯝ ꯋꯥ ꯅ ꯍꯥꯎꯇ ꯍꯥꯎ ꯇꯕꯅꯦꯅ ꯁꯤꯒꯨꯝꯕꯁꯦ
ꯐ꯭ꯔꯦꯁꯅꯗꯤ ꯃꯍꯥꯎ ꯂꯩꯌꯦꯀꯣ ꯐ꯭ꯔꯦꯁ ꯑꯣꯏꯅ ꯆꯥꯕꯗꯣ
ꯑꯩ ꯁꯨꯃꯥꯏꯅ ꯆꯥꯡꯅ ꯍꯛꯑꯣꯏ
ꯎꯝ ꯀꯥꯡꯪꯕꯈꯣꯏꯁꯦ ꯃꯍꯥ ꯍꯣꯏꯗꯤ ꯈꯔ ꯋꯥꯠꯂꯦꯕꯗ
ꯃꯅꯝ ꯈꯤꯇꯪ ꯈꯤꯇꯪ ꯆꯦꯟꯕꯩ ꯆꯥꯕꯅꯤ ꯍꯥꯏꯒꯗ꯭ꯔꯥ ꯈꯪꯗꯦ
ꯍꯣꯏꯗ ꯅꯪꯗꯤ ꯃꯔꯨ ꯆꯥꯕꯅꯦ ꯑꯗꯨꯝ ꯆꯥꯔꯁꯨ ꯀꯩꯁꯨ ꯀꯥꯏꯔꯦꯅꯦ
ꯍꯥꯎꯕ ꯋꯥꯠꯂꯦ ꯑꯗꯨ
ꯎꯝ ꯀꯃꯥꯏꯅ ꯅꯪꯒꯤ ꯄ꯭ꯔꯦꯁꯀꯗꯤ ꯃꯥꯟꯅꯒꯗ꯭ꯔꯣ
ꯍꯥꯎꯕ ꯋꯥꯠꯂ ꯑꯗꯨꯑꯣꯏꯁꯨ ꯃꯤ ꯃꯔꯨꯗꯨꯁꯨꯅ ꯂꯩꯑꯕ ꯍꯥꯎꯕꯁꯨ ꯌꯥꯎꯋꯦꯕꯀꯣ
ꯎꯝ
ꯃꯔꯨꯗꯣ ꯑꯍꯥꯎꯕꯁꯨ ꯌꯥꯎꯋꯦ ꯑꯗꯨꯒ ꯁꯨꯡꯈꯥꯎ ꯈꯥꯎꯗꯕꯁꯨ ꯌꯥ
ꯑꯗꯨ ꯅꯪ ꯏꯔꯣꯜꯂꯤꯗꯣ ꯑꯗꯨꯝ ꯆꯉꯛꯇ ꯏꯔꯣꯜꯂꯤꯔꯣ
ꯣꯡꯆꯥꯛ ꯑꯜꯂꯨ
ꯑꯥꯂꯨ ꯑꯗꯨ ꯑꯗꯨꯝ ꯆꯪꯉꯄ꯭ꯔꯥ
ꯣꯡꯆꯥꯛ ꯑꯥꯜꯂꯨꯒꯨꯝꯕ ꯏꯀꯣ ꯌꯣꯡꯆꯥꯛꯀ ꯑꯥꯜꯂꯨ ꯑꯩ ꯁꯨꯝꯝ ꯏꯔꯣꯟ ꯃꯃꯥꯎ ꯁꯥꯅ ꯑꯝꯇꯪ ꯆꯥꯅꯤꯡꯕ ꯍꯟꯗꯛꯁꯦ
ꯅꯪꯒꯤꯗꯨꯗꯤ ꯑꯗꯨ ꯉꯇ ꯑꯣꯏꯔꯅꯤ ꯃꯐꯣꯟ ꯆꯨꯊꯣꯛꯑꯔꯣꯏꯁꯨ ꯍꯛꯆꯥꯛ
ꯇꯅꯤꯅ
ꯌꯦꯟꯝ ꯂꯩꯔꯦ ꯌꯦꯟꯗꯤ ꯌꯥꯝ ꯍꯥꯥꯄꯦ
ꯍꯣꯏ ꯦꯟꯗꯦꯝꯒꯨꯝꯕ ꯍꯥꯏꯔꯗꯤ ꯈꯔ ꯂꯩꯗꯅ ꯃꯔꯤ ꯃꯤꯁ ꯎꯗ
ꯎꯝ ꯑꯣꯖꯤꯁꯨꯦ ꯀꯣꯏꯅ ꯏ ꯂꯩꯔ ꯂꯩꯔꯤꯁꯦ ꯍꯨꯅꯦ
ꯅꯅꯤ ꯍꯥꯎ ꯊꯥꯡ ꯍ ꯑꯗꯨ
ꯑꯌꯨꯛ ꯉ ꯆꯥꯛ ꯆꯥꯕ ꯌꯥꯗꯦ ꯅꯨꯃꯤꯗꯥꯡꯒ ꯆꯥꯛ ꯆꯥ ꯌꯥꯏ
ꯑꯁꯥꯏꯁꯨ ꯅꯨꯡꯃꯥꯏꯗꯋ ꯆꯞ ꯆꯥ ꯗꯥꯡ ꯆꯥꯔꯤꯒꯦ ꯈꯟꯃꯤꯁꯦꯕꯌꯥꯏ ꯌꯥꯗꯦ
ꯎꯝ ꯌꯥꯗꯦ ꯌꯥꯝꯗꯕꯅꯦ